ꯍꯜꯂꯣ
ꯆꯥꯛ ꯆꯥꯔꯕꯣ
ꯍꯣꯏ ꯆꯥꯛ ꯆꯥꯔꯦ
ꯎꯝ
ꯅꯪꯗꯤ ꯆꯥꯔꯕꯣ
ꯆꯥꯔꯦ ꯆꯥꯔꯦ
ꯑꯥꯎ
ꯆꯥꯛ ꯆꯥꯥꯔꯝꯅꯤꯅ
ꯑꯣ ꯀꯔꯤ ꯏꯟꯖꯥꯡ ꯆꯥꯕ꯭ꯔꯣ ꯑꯣ
ꯆꯤꯀꯟ ꯆꯥꯔꯦ
ꯑꯥ
ꯍꯧꯖꯤꯛꯇꯤ ꯀꯩꯗꯧꯔꯤꯅꯣ ꯑꯩꯈꯣꯏ ꯏꯔꯣꯟꯕ ꯆꯥꯌꯦ ꯉꯁꯤꯗꯤ
ꯑꯪ ꯏꯔꯣꯝꯕꯁꯨ ꯍꯥꯎꯋꯦ
ꯑꯥꯎ
ꯑꯩꯗꯤ ꯆꯥꯛꯇꯣꯛ ꯂꯣꯏꯔꯦ ꯊꯕꯛ ꯂꯣꯏꯔꯦ ꯑꯗꯨ ꯉꯍꯥꯛ ꯄꯣꯊꯥꯒꯦꯅ ꯄꯣꯊꯥꯔꯤ
ꯑꯣ
ꯍꯧꯖꯤꯛꯀꯥꯟꯁꯦ ꯅꯣꯡꯒꯁꯨ ꯌꯥꯝ ꯇꯥꯏꯀꯣ
ꯑ ꯍꯟꯗ ꯑ ꯁꯨꯃꯥꯏꯟꯗꯤ ꯇꯧꯋꯦ
ꯎꯝ ꯋꯦꯗꯔꯁꯦ ꯅꯣꯡ ꯍꯧꯖꯤꯛ ꯌꯥꯝ ꯀꯟꯅ ꯇꯥꯏꯌꯦꯕ ꯆꯠꯄꯗ ꯆꯠꯊꯣꯛꯇꯦ ꯎꯝ ꯑꯗꯨ ꯂꯝꯕꯦꯟꯗꯤ ꯂꯩꯈꯣꯝ ꯌꯥꯝ ꯊꯣꯛꯑꯦ ꯒꯥꯔꯤ ꯇꯣꯡꯕꯁꯦ ꯇꯨꯒꯦ ꯇꯨꯒꯦ ꯇꯧꯋꯦ
ꯍꯥ ꯍꯥ ꯍꯥ
ꯅꯨꯡꯁꯥꯁꯨ ꯁꯥꯥ ꯅꯣꯡꯃꯨꯛ ꯆꯠꯄꯨ ꯆꯨ ꯅꯨꯡꯁꯥ ꯑꯃꯨꯛꯅꯨꯡꯁꯥ ꯁꯨꯝ ꯇꯧꯔꯝꯅꯤꯕ ꯂꯝꯕꯦꯟꯁꯦ ꯅꯨꯡꯉꯥꯏꯇ꯭ꯔꯦ
ꯑꯥꯎ ꯑꯁ ꯑꯩꯈꯣꯏꯗꯗꯤ ꯅꯣꯡ ꯆꯨꯕꯁꯦ ꯑꯩꯈꯣꯏꯗꯤ ꯍꯔꯥꯎꯔꯒ ꯂꯩꯌꯦ
ꯎꯝ ꯂꯧꯕꯨꯛꯀꯤ ꯃꯇꯝꯗꯕꯨꯗꯤ ꯅꯣꯡ ꯇꯥꯕꯁ ꯐꯕ ꯍꯧꯖꯤꯛꯇꯤ ꯂꯧ ꯂꯧ ꯊꯥꯅꯕ ꯃꯇꯝꯅꯤ ꯅꯥꯕꯀꯣ
ꯑꯥꯎ
ꯑꯗꯨꯅ ꯅꯣꯡ ꯇꯥꯕꯒꯤꯕꯨꯗꯤ ꯀꯥꯟꯅꯕ
ꯑꯥꯎ
ꯂꯝꯕꯦꯟꯗꯗꯤ ꯆꯠꯄꯗ ꯅꯥꯟꯊꯨꯒꯦ ꯇꯧꯋꯦ
ꯑꯥ ꯀꯔꯤ ꯀꯔꯤ ꯊꯕꯛ ꯇꯧꯕ꯭ꯔꯣ
ꯑꯥ ꯌꯨꯝꯗ ꯁꯨꯝ ꯍꯥꯎꯁ ꯋꯥꯏꯐ ꯑꯣꯏꯅ ꯂꯩꯔꯦ
ꯑꯥꯎ
ꯁꯥ ꯌꯦꯟ ꯈꯔ ꯂꯣꯏꯔꯤ
ꯑꯦ ꯌꯥꯝ ꯅꯨꯡꯉꯥꯏꯔꯝꯅꯤꯗ ꯗꯨꯃꯥꯏꯅ ꯇꯧꯕꯅ
ꯍꯧꯖꯤꯛꯇꯤ ꯀꯥꯂꯦꯟ ꯇꯝꯅ ꯍꯩ ꯔꯥ ꯈꯔ ꯆꯥ ꯃꯇꯝ ꯂꯦꯟꯕꯁꯨ ꯌꯥꯝ ꯋꯥꯏꯗ
ꯍꯣꯏ ꯍꯧꯖꯤꯛ ꯀꯥꯟ ꯑꯗꯨꯝ ꯑꯥꯗꯁꯨ ꯅꯣꯡ ꯑꯗꯨꯝ ꯇꯥꯕ꯭ꯔꯥ
ꯎꯝ ꯅꯣꯡꯗꯤ ꯑꯃꯨꯛ ꯇꯥꯏ ꯑꯃꯨꯛ ꯍꯥꯡ ꯑꯃꯨꯛ ꯇꯥꯏ ꯑꯃꯨꯛ ꯍꯥꯡ ꯑꯗꯨꯝ ꯇꯧꯏ
ꯑꯣ
ꯑꯗꯨꯅ ꯂꯝꯕꯦꯟꯗꯤ ꯂꯩꯈꯣꯝꯗꯤ ꯑꯗꯨꯝ ꯊꯣꯛꯑꯦ ꯂꯝꯕꯦꯟ ꯀꯣꯏ ꯀꯣꯏꯂꯥꯁ ꯃꯐꯝꯗꯗꯤ ꯀꯩꯁꯨ ꯀꯥꯏꯗꯦ ꯀꯣꯏꯂꯥꯁ ꯂꯩꯕꯥꯛ ꯂ ꯂꯥꯁ ꯀꯥꯏꯕ ꯂꯩꯗꯅ ꯑꯗꯨꯝꯒꯥꯗꯗ ꯂꯩꯈ ꯌꯥꯝ ꯊꯣ
ꯑꯣ ꯑ ꯍꯌꯦꯡꯗꯤ ꯀꯔꯤ ꯇꯧꯒꯦꯔꯥ
ꯍꯥꯥ
ꯍꯌꯦꯡꯗꯤ ꯀꯔꯤ ꯊꯕꯛ ꯇꯧꯔꯣ
ꯊꯕꯛ ꯑꯝꯇ ꯂꯩꯇꯦꯗ ꯌꯨꯝꯗꯥ ꯑꯗꯨ ꯎꯝ ꯌꯨꯝꯒꯤ ꯊꯥꯕꯥ ꯄ ꯑꯣꯏꯅ ꯑꯗꯨꯝ ꯇꯧ ꯂꯩ
ꯑꯧ
ꯑꯗꯨꯒ ꯎꯝ ꯇꯥꯕꯅꯤꯅ ꯃꯄꯥꯟ ꯊꯣꯛꯄꯁꯨ ꯇꯜꯂꯦ
ꯍꯣꯏꯣꯏ ꯑꯗꯨꯅꯦ
ꯎꯝ
ꯉꯁꯤ ꯁ ꯑꯗꯨꯝ ꯅꯨꯡ ꯇꯥꯔ ꯀꯕ꯭ꯔꯥ
ꯑꯅ
ꯈꯔ ꯆꯠꯄꯗꯨ ꯆꯠꯂꯨꯕ ꯕꯦꯡꯛꯇ ꯀꯩꯗ ꯑꯗ ꯂꯝꯕꯦꯟꯗꯣ ꯂꯩꯈꯣꯝ ꯌꯥꯝꯌꯥꯝ ꯊꯣꯛꯄ ꯍꯥꯏꯇꯥꯔꯦ
ꯑꯎ
ꯅꯣꯡ ꯇꯥꯗꯅ ꯑꯃꯨꯛ ꯑꯉꯥ ꯑꯨꯉꯥꯏ ꯑꯗꯒꯤ ꯑꯨꯍꯥꯡ ꯑꯗꯨꯝ ꯇꯧꯋꯦꯕ ꯑꯗꯩ ꯁꯨꯝ ꯑꯗꯨꯝ ꯇꯥ ꯂꯩ ꯕꯤꯗꯣ ꯃꯇꯦꯛ ꯃꯇꯦꯛ ꯑꯗꯨꯃꯥꯢ ꯇꯥ
ꯅꯣꯡ ꯇꯥꯕꯗꯤ ꯆꯠꯊꯣꯛ ꯆꯠꯁꯤꯟꯗꯗꯤ ꯒꯥꯔꯤ ꯃꯆꯥꯗꯨꯗꯤ ꯅꯨꯡꯉꯥꯏꯇꯦꯗꯅ
ꯑꯣ ꯑꯗꯨꯨꯅꯦ
ꯎꯝ ꯏꯅ ꯎꯅ ꯈꯔꯗꯤ ꯋꯥꯠꯂꯦ ꯍꯧꯖꯤꯛ ꯔꯦꯅꯤ ꯁꯤꯖꯟꯅꯤꯅ ꯑꯗꯨꯝ ꯇꯥꯔꯤꯗꯅꯀꯣ ꯀꯩꯅꯣꯗꯒ ꯑꯗ ꯆꯦꯡꯒꯨꯝ ꯀꯩꯀꯥꯗꯤ ꯌꯥꯝ ꯆꯣꯡꯕ ꯃꯇꯝꯅꯤ ꯍꯧꯖꯤꯛꯁꯦ ꯆꯤꯡꯗ ꯀꯩꯗꯒꯗꯤ ꯆꯤꯡꯒꯨꯝꯖ ꯆꯦꯡꯒꯨꯟ ꯆꯥꯕꯁꯤꯁꯨ ꯍꯥꯎꯋꯏꯅꯦ ꯑ ꯃꯤꯅꯒ ꯁꯥꯕ ꯆꯦꯡꯒꯨꯝ ꯅꯠꯇ ꯎꯝ ꯆꯤꯡꯗꯒ ꯃꯁꯥꯒꯤ ꯍꯧꯖꯔꯛꯄꯗꯣ ꯂꯩꯕꯥꯛ ꯑꯗꯨꯒꯤꯌꯦ ꯑꯗꯨꯗꯤ ꯌꯥꯝ ꯍꯥꯎꯋꯦꯕ
ꯑꯣ
ꯑꯅ ꯎꯝ ꯎꯝ
ꯑꯗꯣ ꯑꯣ ꯃꯊ ꯂꯦ